ꯀꯩꯗꯧꯔꯝꯃꯤꯅꯣ ꯀꯩꯗꯧꯔꯝꯃꯤꯅꯣ
ꯑꯗꯨꯝ ꯂꯩꯌꯦ ꯅꯪꯗꯤ
ꯑꯩꯁꯨ ꯑꯗꯨꯝ ꯂꯩ ꯍꯥꯏꯇꯥꯔꯦ ꯋꯦꯗꯔꯁꯤꯒ ꯃꯤꯅꯨꯡꯁꯤ ꯄꯣꯔꯛꯇꯅ
ꯁꯕꯥꯁ
ꯋꯦꯗꯔꯁꯤꯅ ꯃꯤꯅꯨꯡꯁꯤ ꯌꯥꯝ ꯂꯩꯍꯜꯂꯦ ꯍꯥꯏꯕ
ꯑꯥ ꯑꯁ ꯊꯃꯣꯏ ꯅꯥꯎꯊꯣꯛꯍꯜꯂꯦꯅꯦ
ꯊꯃꯣꯏ ꯅꯥꯊꯣꯛꯍꯟꯕꯗꯤ ꯅꯨꯡꯉꯥꯏꯕꯅꯤꯅꯦ
ꯎꯝ ꯀꯩ ꯀꯩ ꯃꯊꯦꯜ ꯆꯥꯔꯒꯦ ꯑꯌꯨꯛꯀꯤ
ꯑꯌꯨꯛꯀꯤ ꯌꯦꯟꯗꯦꯝ ꯆꯥꯏꯌꯦ
ꯍꯥꯎꯅ
ꯀꯦꯟꯗꯦꯜꯗꯤ ꯍꯥꯎꯋꯦ ꯍꯥꯏꯇꯥꯔꯦ
ꯒ꯭ꯔꯤꯟ ꯚꯦꯖꯤꯇꯦꯕꯜꯁꯃꯨꯛ ꯍꯥꯎꯕ ꯂꯩꯇ꯭ꯔꯕꯅꯦ
ꯍꯋꯦꯗ ꯍꯗꯤ ꯌꯦꯗꯤ ꯑꯗꯨꯝ ꯍꯋꯦꯗꯣ
ꯑꯩ ꯑꯩ ꯑꯩꯒꯤꯗꯤ ꯁꯧꯒꯔꯤ ꯁꯧꯔꯤꯒ ꯊꯣꯡꯕꯤꯔꯝꯃꯗꯤ ꯑꯁ ꯐꯖꯅ ꯆꯥꯒꯅꯤꯍꯦ
ꯁꯥꯎꯒ꯭ꯔꯤꯕꯨ ꯍꯥꯎꯕ꯭ꯔꯣ
ꯑꯩꯁ ꯑꯩꯒꯤ ꯐꯦꯕꯔꯥꯏꯠꯅꯦ
ꯁꯧꯒꯔꯤ ꯌꯥꯝ ꯂꯩꯌꯦ ꯄꯤꯔꯛꯀꯦ
ꯑꯩ ꯑꯁꯦꯡꯕꯩꯁꯨ ꯄꯤꯔꯛꯑꯣ
ꯍꯣꯏ ꯀꯗꯥꯏ ꯂꯩꯕ꯭ꯔꯣ
ꯑꯩꯗꯤ ꯑ ꯑꯥꯗ ꯂꯩꯔꯦꯅꯦ
ꯑꯥ ꯀꯗꯥꯥꯏꯗ
ꯑꯥ ꯍꯥ ꯀꯩꯅꯣ ꯕꯤꯁꯅꯨꯄꯨꯔ ꯗꯤꯁꯇ꯭ꯔꯤꯛꯇ
ꯑꯗꯨꯗꯤ ꯑꯥꯗ ꯀꯧꯗꯦꯅꯦ
ꯎꯝ ꯅꯪꯗꯤ
ꯑꯩꯗꯤ ꯏꯝꯐꯥꯜ ꯋꯦꯁ ꯗꯤꯁꯇ꯭ꯔꯤꯛꯇ
ꯎꯝ ꯌꯥꯝ ꯂꯥꯞꯇꯅ ꯅꯛꯅ ꯂꯩꯔꯝꯃꯤꯅ
ꯀꯗꯥꯏꯗ ꯃꯥꯜꯂꯨꯔꯒꯦ
ꯑꯁ ꯑꯗꯤ ꯑꯥ ꯆꯤꯡ ꯃꯅꯨꯡꯗ ꯂꯩꯕ꯭ꯔꯥꯅ ꯈꯜꯂꯒ
ꯍꯣꯏ ꯆꯤꯡ ꯃꯅꯨꯡꯅꯦ ꯑꯗꯨꯕꯨ ꯏꯝꯐꯥꯜ ꯋꯦꯁ ꯆꯤꯡꯕꯤꯕ ꯃꯐꯝꯗ ꯂꯩꯕ
ꯎꯝ
ꯍꯧꯖꯤꯛꯇꯤ ꯀꯔꯤ ꯇꯧꯔꯝꯃꯤꯅꯣ
ꯑꯁ ꯑꯗꯨꯝ ꯊꯥꯡꯆꯤꯠ ꯂꯥꯡꯂꯝꯝꯕꯅꯤꯗ ꯏꯃꯨꯡꯗ ꯈꯛ ꯂꯩꯌꯦ ꯍꯪꯆꯤꯠ ꯂꯥꯡꯂꯝꯕ ꯅꯨꯡꯁꯤꯠꯇꯣ
ꯑꯣ ꯅꯣꯡ ꯇꯥꯕ꯭ꯔꯣ ꯍꯧꯖꯤꯛꯇꯤ
ꯇꯥꯗꯦ ꯑꯗꯨꯕꯨ ꯅꯣꯡꯁꯦ ꯇꯥꯔꯀꯗꯧ ꯃꯥꯜꯂꯦ ꯅꯣꯡ ꯃꯪꯉꯤꯅꯦ ꯀ꯭ꯂꯥꯎꯗꯤ ꯑꯣꯏꯌꯦ ꯉꯁꯤ ꯀ꯭ꯂꯥꯎꯗꯤ ꯑꯣꯏꯗꯕꯀꯣ
ꯅꯣꯡꯁꯦ ꯇꯥꯒꯦꯗꯤ ꯇꯧꯕ ꯇꯥꯗꯤ ꯇꯥꯗꯕ
ꯎꯝ ꯑꯗꯨꯅꯅꯦ ꯊꯃꯣꯏ ꯅꯧꯊꯣꯛꯍꯜꯂꯦ ꯍꯥꯏꯏꯁꯦ
ꯒꯥꯔꯤ ꯈꯦ ꯊꯃꯣꯅꯤꯊꯣꯛ ꯍꯜꯂꯗꯤ ꯐꯥꯏꯌꯦ
ꯁꯥꯎꯍꯟꯅꯤꯡꯒꯦꯔꯥ ꯍꯥꯏꯅ ꯈꯟꯕ
ꯑꯩꯁ ꯁꯥꯎꯍꯟꯕꯗꯤ ꯁꯨꯅꯝ ꯉꯝꯃꯔꯣꯏ ꯑꯩꯉꯣꯟꯗꯗꯤ ꯑꯩꯗꯤ ꯑꯗꯨꯝ ꯅꯣꯛꯄꯤꯒꯅꯤ
ꯎ ꯌꯥꯝ ꯐꯕ ꯃꯑꯣꯡꯔꯣ
ꯐꯥꯕꯁꯨ ꯍꯩꯇꯦ ꯃꯤ ꯐꯕꯁꯨ ꯍꯩꯇꯦ ꯁꯥꯎꯕꯁꯨ ꯍꯩꯇꯦ
ꯎꯝ
ꯃꯔꯛ ꯃꯔꯛꯇꯨꯗꯤ ꯅꯨꯡ ꯑꯣꯜꯂꯦꯕ
ꯑꯗꯨꯗꯤ ꯈꯟꯅꯐꯝ ꯊꯣꯛꯑꯦ
ꯎꯝ ꯀꯃꯥꯏꯅ ꯈꯟꯅꯁꯤꯔꯣ
ꯅꯨꯡ ꯑꯣꯈꯤ ꯅꯨꯡ ꯑꯣꯟꯈꯤꯕꯒꯤ ꯃꯔꯝ ꯑꯃ ꯂꯩꯔꯝꯅꯤ
ꯑ
ꯁꯨꯗ꯭ꯔ
ꯍ ꯅꯨꯡ ꯑꯣꯟꯕꯁꯦ ꯉꯁꯤꯗꯤ ꯍꯣꯏ ꯁꯨꯇꯤ ꯑꯣꯏꯔꯦ
ꯌꯨꯝꯗ ꯂꯩꯕ꯭ꯔꯣ ꯂꯥꯟꯗꯤꯌꯥ
ꯑꯩꯕꯨꯗꯤ ꯑꯗꯨꯝ ꯌꯨꯝꯗ ꯑꯗꯨꯝ ꯂꯩꯌꯦ
ꯎ ꯌꯨꯝꯗ ꯂꯩꯕꯁꯤꯅꯗꯤ ꯕꯦꯁ
ꯎ ꯕꯦꯁꯅꯦ ꯑꯗꯨ ꯑꯣꯏꯁꯨ ꯏꯟꯀꯝ ꯂꯩꯇ꯭ꯔꯗꯤ ꯋꯥꯏꯗꯅ
ꯆꯞ ꯃꯅꯦ
ꯎ ꯄꯥꯡ ꯁꯧꯗꯕ ꯍꯥꯏꯕꯁꯤꯁꯨ ꯋꯥꯕꯅꯤ
ꯎꯝ ꯎꯝ ꯑꯗꯨꯗꯅꯦ ꯌꯨꯝꯗ ꯂꯩꯕ ꯅꯨꯡꯉꯥꯏ ꯀꯔꯤ ꯀꯥꯟꯅꯕ꯭ꯔꯥ ꯃꯄꯥꯟ ꯊꯣꯛꯀꯒ ꯊꯕꯛ ꯇꯧꯅꯨ ꯌꯨꯝꯗ ꯑꯗꯨꯝ ꯂꯩꯌꯣ ꯍꯥꯏꯕꯗꯣ ꯊꯣꯛꯇ꯭ꯔꯗꯤ ꯄꯩꯁꯥ ꯂꯥꯛꯇꯦꯕ
ꯍꯣꯏ ꯃꯄꯥꯟ ꯊꯣꯛꯄꯁꯤꯗ ꯑꯩꯈꯣꯏꯒꯤ ꯑꯩꯈꯣꯏꯅ ꯑꯟꯗꯔꯁꯇꯦꯟ ꯇꯧꯒꯗꯧꯕ ꯌꯥꯝ ꯂꯩꯗꯅ ꯍꯥꯏꯕꯗꯤ ꯐꯣꯔ ꯑꯦꯛꯖꯥꯝꯄꯜ ꯑꯩꯈꯣꯏꯅ ꯈꯪꯗꯕ ꯃꯐꯝ ꯑꯩꯈꯣꯏꯅ ꯈꯪꯗꯕ ꯂꯣꯟ ꯑꯩꯈꯣꯏꯅ ꯈꯪꯅꯕ ꯃꯆꯨ ꯀꯔꯤ ꯀꯔꯥ ꯏꯟꯇꯔꯦꯁ ꯀꯔꯤ ꯀꯔꯥ ꯂꯣꯏꯅ ꯎꯕ ꯐꯪꯉꯦ ꯑꯗꯨꯅ
ꯍꯣꯏ ꯎꯝ ꯑꯣꯅꯦ ꯑꯗꯨꯗꯤ ꯃꯄꯥꯟ ꯆꯠꯂꯣꯗꯅ
ꯃꯄꯥꯟ ꯇꯜꯂꯦ ꯆꯠꯂꯝꯃꯦ ꯃꯣꯏ ꯌꯨꯝ ꯊꯣꯛꯂꯛꯈ꯭ꯔꯦ
ꯑꯥ ꯃꯨꯛ ꯆꯠꯂꯔꯣꯏ
ꯎꯝ ꯑꯩ ꯄ꯭ꯔꯣꯕ꯭ꯂꯦꯝ ꯈꯔ ꯂꯩꯕꯒꯤ ꯑꯃꯨꯛ ꯊꯣꯛꯂꯛꯑꯕꯅꯦ
ꯎꯝ ꯑꯗꯨꯝ ꯂꯩꯈ꯭ꯔꯅꯤ ꯈꯨꯟꯗ
ꯎꯝ
ꯍꯥꯥ
ꯏꯊꯟꯗꯅꯤꯅ ꯄꯥꯏ ꯂꯩꯇꯦ ꯆꯠꯊꯣꯛꯄ ꯌꯥꯗ꯭ꯔꯦꯅꯦ
ꯑꯦ ꯅꯪꯒꯤ ꯌꯨꯝꯗꯅ ꯈꯟꯗꯔꯣ
ꯎ ꯏꯃꯥꯒ
ꯑꯣ ꯅꯆꯤꯟ ꯅꯅꯥꯎꯗꯤ
ꯑꯩꯒꯤ ꯏꯆꯤꯟꯜ ꯏꯅꯥꯎꯕꯨꯗꯤ ꯑꯩꯒꯤ ꯏꯆꯦ ꯑꯃ ꯂꯩꯔꯝꯃꯦ ꯏꯆꯦꯗꯤ ꯌꯨꯝ ꯄꯥꯟꯈ꯭ꯔꯦ
ꯎꯝ
ꯍꯧꯖꯤꯛꯇꯤ ꯑꯩ ꯏꯊꯟꯗ ꯉꯥꯏꯔꯦ ꯑꯗꯨꯒ ꯑꯩꯒꯤ ꯏꯄꯥꯗꯤ ꯂꯥꯁ ꯏꯌꯔ ꯂꯩꯈꯤꯗ꯭ꯔꯥꯕ
ꯑꯣ ꯀꯔꯤ ꯅꯥꯔꯒ
ꯎꯝ ꯍꯥꯔꯠ ꯄꯦꯁꯦꯟꯅꯦ
ꯑꯣ ꯅꯨꯡꯉꯥꯏꯇꯦꯅꯦ
ꯎꯝ ꯑꯗꯨꯅ ꯄꯣꯛꯄ ꯌꯥꯗꯗꯅ ꯂꯩꯔꯕꯅꯦ
ꯍꯣꯏ ꯑꯗꯨꯗꯤ ꯑꯣꯏꯅꯤ ꯌꯨꯝꯗ ꯂꯩ ꯑꯦ ꯈꯨꯟꯗ ꯇꯧꯕ ꯌꯥꯕ ꯇꯧꯔꯣ
ꯎꯝ ꯈꯪꯗꯦꯗ ꯔꯤꯂꯦꯇꯤꯚꯁꯤꯡꯅꯗꯤ ꯅꯨꯄꯤ ꯊꯤꯔꯣ ꯅꯨꯄꯤ ꯊꯤꯔꯣ ꯍꯥꯏ ꯆꯍꯤꯒꯤ ꯃꯇꯥꯡꯁꯦ ꯀ ꯀꯥꯏꯗ ꯅꯨꯄꯤ ꯊꯤꯗꯣꯏꯅꯣ ꯍꯥꯏꯅ ꯑꯗꯨꯝ ꯈꯨꯝꯕꯤꯌꯦ
ꯄꯩꯁꯥ ꯊꯣꯛꯇ꯭ꯔꯗꯤ ꯅꯨꯄꯤ ꯂꯧꯁꯤꯜꯂꯒ ꯋꯥꯅꯉꯥꯏꯅꯤ
ꯃꯥꯅꯦ
ꯋꯥꯃꯤꯟꯅꯒꯦ ꯍꯥꯏꯗꯤ ꯌꯥꯏ
ꯎꯝ
ꯅꯨꯡꯁꯤꯕꯕꯨ ꯂꯩꯔꯗꯤ ꯀꯥꯏꯗꯦꯗ ꯑꯗꯨꯕꯨꯗꯤ ꯅꯨꯡꯁꯤꯕꯗꯤ ꯀꯠꯊꯣꯛꯄ ꯍꯩꯕ ꯍꯥꯏꯕꯅꯦ
ꯀꯠꯊꯣꯛꯄ ꯍꯥꯏꯕꯗꯨꯣ ꯐ꯭ꯌꯨꯆꯔ ꯌꯦꯡꯗ꯭ꯔꯗꯤ ꯎꯄꯥꯏ ꯂꯩꯇꯦꯅꯦ
ꯑꯗꯣ ꯐ꯭ꯌꯨꯆꯔꯗꯨ ꯌꯦꯡꯉꯒ ꯀꯥꯊꯣꯛꯄꯅꯦ ꯀꯩꯗꯔꯣ
ꯎꯝ ꯄꯨꯛꯅꯤꯡꯕꯨ ꯂꯦꯞꯂꯗꯤ ꯄꯨꯛꯅꯤꯡꯕꯨ ꯂꯦꯞꯂꯗꯤ ꯃꯇꯝ ꯈꯔ ꯉꯥꯏꯁꯦ ꯁꯤ ꯍꯥꯏꯅꯔꯒ ꯇꯧꯕ ꯌꯥꯏꯅ
ꯍꯣꯏ ꯑꯗꯨꯁꯨ ꯌꯥ
ꯂꯥꯏꯛ ꯋꯥꯏꯁ ꯐꯦꯃꯤꯂꯤꯗ ꯁꯤ ꯇꯧꯔꯦ ꯑꯩ ꯁꯤꯗ ꯂꯩꯅꯤꯡꯗ꯭ꯔꯦ ꯁꯤꯗꯤ ꯍꯥꯎꯅ ꯁꯥꯟꯅꯦꯗꯅ
ꯑꯣ
ꯂꯥꯛꯑꯀꯥꯟꯗꯅꯤ ꯂꯥꯛꯑꯀꯥꯟꯗꯅ ꯐꯖꯅ ꯋꯥꯕ
ꯎꯝ
ꯑꯗꯨꯅꯗꯤ ꯑꯟꯗꯔꯁꯇꯦꯟ ꯂꯩꯅꯔꯒ ꯁꯤ ꯃꯇꯝꯗ ꯂꯦꯞꯁꯦ ꯁꯤ ꯃꯇꯝꯗ ꯂꯦꯞꯁꯦ ꯍꯥꯏꯅ ꯇꯧꯔꯒ ꯏꯟꯀꯝ ꯁꯦꯞ ꯇꯧꯕꯅ ꯑꯗꯨꯅ ꯍꯦꯟꯅ ꯐꯩꯕ
ꯑꯗꯨꯅꯦ
ꯑꯗꯨ ꯅꯠꯇꯅ ꯐ꯭ꯔꯤꯗ ꯇꯨꯡꯒꯤ ꯄꯨꯟꯁꯤꯁꯨ ꯌꯦꯡꯍꯧꯗ ꯃꯥꯡꯗ ꯊꯥꯡꯒꯗꯕ ꯈꯣꯡꯊꯥꯡꯁꯨ ꯌꯦꯡꯍꯧꯗ ꯑꯗꯨ ꯌꯦꯡꯗ꯭ꯔꯗꯤ
ꯎꯝ
ꯎꯄꯥꯏ ꯂꯩꯥꯏꯇꯦꯅ
ꯎꯄꯥꯏ ꯂꯩꯇꯦ ꯑꯗꯨꯗꯤ
ꯎꯝ
ꯑꯩꯈꯣꯏꯗꯤ ꯀꯗꯥꯥꯏ ꯆꯠꯈꯔ‌ꯦ
ꯏꯃꯥ ꯍꯣꯏꯕꯨꯗꯤ ꯌꯨꯝꯗ ꯑꯗꯨꯝ ꯂꯩꯌꯦ ꯏꯃꯥ ꯍꯣꯏꯕꯨꯗꯤ ꯌꯨꯝꯗ ꯑꯗꯨꯝ ꯂꯩꯌꯦ
ꯍꯧꯖꯤꯛꯁꯨ
ꯎꯝ ꯆꯤꯡ ꯀꯥꯔꯅꯨ ꯆꯤꯡ ꯀꯥꯔꯅꯨ ꯍꯥꯏꯁꯨ ꯌꯥꯗꯦ ꯊꯕꯛ ꯁꯨꯔꯅꯨ ꯉꯥꯏꯍꯥꯛ ꯄꯣꯊꯥꯔꯣ ꯍꯥꯏꯁꯨ ꯌꯥꯗꯦ
ꯍꯧꯖꯤꯛ ꯁꯨꯕ ꯌꯥꯕ ꯃꯇꯝꯗ ꯁꯨꯍꯥꯎꯗ꯭ꯔꯗꯤꯀꯣ ꯑꯃꯨꯛ ꯀꯣꯟꯅꯗꯤ ꯑꯃꯨꯛꯀ ꯁꯨꯕ ꯉꯝꯂꯣꯏꯗꯕ
ꯎꯝ ꯂꯨꯏꯦꯅꯦ ꯏꯃꯥꯁꯨ ꯕꯤ ꯄꯤ ꯄꯦꯁꯦꯟꯅꯦꯕꯀꯣ ꯀꯔꯤꯁꯨ ꯇꯧꯕ ꯌꯥꯗꯦ ꯊꯥꯎꯁꯨ ꯆꯥꯕ ꯌꯥꯗ ꯃꯆꯥ ꯑꯩꯗꯤ ꯀꯪ ꯀꯪꯒꯗꯧꯔꯦ
ꯑꫭ
ꯑꯩꯅ ꯆꯥꯅꯤꯡꯕ ꯄꯣꯠꯇꯨ ꯆꯥꯕꯁꯨ ꯐꯪꯗ꯭ꯔꯦ ꯃꫭꯏ ꯏꯃꯨꯡꯒꯤ ꯑꯃꯨꯛ ꯈꯜꯂꯁꯨ
ꯑꯣ ꯍꯤꯗꯥꯛ ꯆꯥꯔꯕꯣ ꯕꯤꯄꯤꯒꯤ
ꯎꯝ ꯍꯤꯗꯥꯛꯇꯤ ꯍꯤꯗꯥꯛꯇꯤ ꯑꯗꯨꯝ ꯎꯝ ꯑꯗꯨꯝ ꯆꯥꯏ
ꯎꯝ ꯕꯤꯄꯤ ꯍꯥꯏ ꯑꯣꯏꯕ
ꯎꯝ
ꯗ‌ꯦꯟꯖꯥꯔꯅꯦꯀꫭ ꯕꯤꯄꯤꯁꯨ
ꯃꯥꯅꯦ ꯀꯔꯤꯁꯨ ꯇꯧꯗ꯭ꯔꯁꯨꯀꯣ ꯀꯔꯤ ꯍꯥꯏꯁꯤꯔ ꯈꯠꯅꯕꯁꯨ ꯂꯩꯇ꯭ꯔꯁꯨ ꯅꯠꯇ꯭ꯔꯒ ꯆꯩꯕꯁꯨ ꯂꯩꯇ꯭ꯔꯁꯨ ꯃꯊꯟꯗ ꯑꯗꯨꯝ ꯋꯥꯡꯂꯛꯄ
ꯎꯝ ꯍꯟꯗꯛꯁꯦ ꯕꯤꯄꯤ ꯋꯥꯡꯂꯥꯛꯄꯒꯤ ꯄꯥꯈꯠꯂꯒ ꯂꯩꯌ‌ꯦꯅ‌ꯦ ꯑꯩꯁꯨ
ꯎꯝ ꯅꯪꯁꯨ ꯕꯤ ꯄꯤ ꯋꯥꯡꯕ꯭ꯔꯣ
ꯍꯟꯗꯛꯅ ꯋꯥꯡꯂꯛꯄ ꯈꯔ
ꯑꫭ
ꯑꯗꫭ ꯍꯧꯖꯤꯛꯁꯨ ꯀꯣꯛ ꯉꯥꯎꯔꯒ‌ꯂꯩꯌ‌ꯦ
ꯎꯝ ꯑꯗꯨꯗꯤ ꯅꯣꯡꯃꯥꯡꯈꯥ ꯆꯥꯁꯤꯜꯂꯣ
ꯍꯣꯏ ꯍꯣꯔꯦꯟ ꯆꯠꯂꯒ ꯀꯣꯛ ꯐꯥꯏꯗꯣ
ꯑꯥ ꯑꯥ
ꯐꯨꯜꯂꯒ ꯊꯛꯑꯣ ꯍꯥꯏ ꯑꯗꯣ ꯊꯛꯈꯤꯒꯦ ꯑꯁ ꯍꯞꯇꯥ ꯑꯅꯤ ꯁꯨꯒꯗꯧꯔꯦ ꯑꯩꯁꯨ
ꯎꯝ ꯆꯁꯤꯜꯂꯣ
ꯆꯥꯁꯤꯟꯒꯦ ꯍꯤꯗꯥꯛꯇꯤ ꯆꯥꯅꯤꯡꯗꯦ ꯑꯗꯨꯒꯒꯤ ꯍꯤꯗꯥꯛ ꯇꯤ ꯂꯥꯏꯐ ꯇꯥꯏꯝꯅꯤ ꯍꯥꯏꯌꯦꯀꯣ
ꯍꯤꯗꯥꯛꯇꯤ ꯂꯥꯏꯐꯇꯥꯏꯝꯅꯦ ꯆꯥꯕꯨ ꯆꯥꯈ꯭ꯔꯗꯤꯀꯣ ꯂꯦꯞꯄ ꯌꯥꯗ꯭ꯔꯦ ꯕꯣꯗꯤ ꯕꯣꯗꯤ ꯕꯣꯗꯤꯒꯤ ꯈꯪꯗ꯭ꯔꯗꯤꯀꯣ ꯌꯥꯗꯦ
ꯎꯝ ꯀꯤꯖꯩꯌꯦꯀꯣ
ꯑꯁ ꯑꯩꯁꯨꯅꯦ ꯑꯥ ꯑꯩꯅ ꯑꯩꯈꯣꯏ ꯃꯥꯃ ꯍꯣꯏ ꯂꯩꯔꯤꯉꯩꯗ ꯎꯝ ꯃ ꯃꯅꯛ ꯇ ꯂꯩꯔꯤꯉꯩꯗ ꯑꯩꯁꯦ ꯏꯁꯥ ꯈꯔ ꯀꯪꯉꯦꯕ
ꯎꯝ
ꯑꯗꯣ ꯃꯥꯅ ꯍꯤꯗꯥꯛ ꯑꯃ ꯑꯅꯤ ꯄꯤꯕꯤꯌꯦ ꯅꯨꯔꯣꯕꯤꯌꯣꯟꯒ ꯖꯤꯟꯀꯣꯃꯦꯠ ꯍꯥꯏꯅ ꯏ ꯂꯥꯛꯄꯒꯤ ꯍꯛꯆꯥꯡꯗꯤ ꯈꯔꯕꯨꯗꯤ ꯅꯣꯏꯔꯕꯀꯣ
ꯑꯥ
ꯑꯗꯨ ꯄꯨꯛꯇꯤ ꯊꯣꯛꯂꯛꯄ
ꯍꯥ
ꯇꯟꯕꯁꯦ ꯑꯁ ꯄꯨꯛꯊꯣꯛꯄꯁꯤꯃꯨꯛ ꯇꯟꯕ ꯂꯩꯇ꯭ꯔꯦ ꯅꯨꯄꯥꯗꯗꯤꯀꯣ
ꯍꯣꯏ ꯄꯨꯣꯛꯊꯣꯛꯄ ꯄꯩꯁꯥ ꯄꯥꯟꯕꯥꯏ ꯍ ꯑꯣꯏꯅꯗꯤ ꯄꯥꯛꯑꯦꯀꯣ
ꯑꯦꯁ ꯀꯥꯏꯗꯩꯅꯣꯍꯦ
ꯑꯗꯣ ꯑꯣꯔꯊꯤꯔꯁꯨ ꯈꯔ ꯄꯥꯛ ꯆꯥꯏꯌꯦꯕ ꯃꯣꯏꯗꯗꯤ
ꯍ
ꯄꯩꯁꯥꯅꯤꯅꯦ ꯑꯃꯨꯛ ꯂꯥꯛꯀꯅꯤ ꯑꯃꯨꯛ ꯆꯠꯀꯅꯤ ꯎꯄꯥꯏ ꯂꯩꯇꯦ
ꯀꯩꯍꯥꯏꯕ
ꯄꯩꯁꯥꯗꯤ ꯑꯃꯨꯛ ꯂꯥꯛꯀꯅꯤ ꯑꯃꯨꯛ ꯆꯠꯀꯅꯤ ꯂꯨꯋꯦꯕ
ꯎꯝ
ꯇꯟꯕꯗꯤ ꯇꯥꯜꯂꯗꯤ ꯅꯟꯁꯇꯣꯞ ꯄꯩꯁꯥ ꯂꯥꯛꯀꯅꯤ ꯇꯥꯟꯗ꯭ꯔꯗꯤ ꯑꯃꯨꯛ ꯂꯥꯛꯑꯣꯏ ꯊꯕꯛ ꯁꯨꯗꯕꯗꯤ ꯄꯩꯁꯥ ꯄꯥꯏꯅꯤꯡꯕꯁꯨ ꯊꯕꯛ ꯁꯨꯗ꯭ꯔꯗꯤ ꯄꯩꯁꯥ ꯄꯥꯏ ꯐꯪꯗꯦ
ꯎꯝ ꯑꯩꯒꯤ ꯕꯦꯛꯒ꯭ꯔꯥꯎꯟ ꯃꯈꯣꯏ ꯌꯥꯝꯃꯦ
ꯎꯝ
ꯇꯥꯕ꯭ꯔꯣ
ꯍꯣꯏ ꯍꯣꯏ ꯇꯥꯏ
ꯃꯈꯣꯜ ꯃꯌꯥꯝ ꯇꯥꯔꯝꯒꯅꯤ
ꯎꯝ ꯕꯦꯡꯒ ꯃꯈꯣꯟ ꯇꯥꯗꯕꯩꯅꯦ ꯑꯩꯁꯨ ꯎꯆꯦꯛ ꯃꯈꯣꯟꯜ ꯉꯥꯛꯇ ꯉꯥꯏꯔꯦ ꯑꯩꯒꯤꯗꯤ
ꯇꯥꯗꯦ ꯑꯗꯨꯅ
ꯎꯝ
ꯇꯨꯝꯕ꯭ꯔꯣ ꯅꯪ ꯍꯧꯖꯤꯛ
ꯇꯨꯝꯗꯦꯗ ꯑꯩ ꯆꯠꯊꯣꯛ ꯆꯠꯁꯤꯟ ꯇꯧꯔ